ꯕꯣ
ꯍꯂꯣ
ꯅꯪ ꯇꯥꯔꯗꯤ ꯍꯥꯏꯔꯛꯎꯀꯣ
ꯑꯣ ꯐꯗ
ꯑ ꯀꯩ ꯍꯤꯟꯖꯥꯡꯅꯣ
ꯆꯥꯛ ꯀꯟꯅ ꯆꯥꯢꯅꯤ ꯍꯋꯥꯏ ꯊꯣꯡꯢ
ꯑꯣ ꯑꯣ ꯍꯋꯥꯏ ꯊꯣꯡꯕ ꯑꯩꯈꯣꯏꯖꯨ ꯍꯋꯥꯏꯅꯦ ꯍꯥꯎꯇꯦ ꯑꯩꯈꯣꯏꯗꯤ ꯅꯣꯏꯒꯤꯗꯤ ꯍꯥꯎꯔꯝꯒꯅꯤ
ꯌꯦꯔꯨꯝꯅꯦ ꯃꯣꯔꯣꯛ ꯃꯈꯅꯦ ꯊꯖꯤꯡꯃꯆꯥꯃꯥ
ꯀꯦꯅꯦ
ꯍꯋꯥꯏꯅꯦ ꯌꯦꯔꯨꯝꯝꯅꯦ ꯀꯥꯡꯍꯧ ꯑꯃꯖꯤ ꯃꯤ ꯄꯤꯔꯛꯄꯅꯤ ꯊꯖꯤꯅꯄꯛꯄꯅꯤ ꯎꯝ
ꯌꯥꯝ ꯆꯥꯃꯜꯂꯦ ꯑꯍꯥꯎ ꯑꯍꯥꯎ ꯑꯗꯨꯒ ꯑꯃꯨꯛ ꯄꯨꯡꯀ ꯍꯥꯏꯔꯛꯑꯅꯤ ꯑꯗꯣ ꯑꯌꯨꯛꯅꯤꯅ ꯌꯥꯝ ꯆꯥꯕꯕꯨꯗꯤ ꯀꯥꯏꯗꯦꯗ
ꯎꯝ
ꯅꯨꯡꯗꯥꯡꯗ ꯌꯥꯝ ꯆꯥꯗ꯭ꯔꯥ ꯂꯣꯏꯔꯦ ꯅꯠꯇ꯭ꯔꯣ
ꯑꯗꯨꯔꯅꯦ ꯅꯨꯡꯗꯡ ꯅꯨꯡꯗꯡ ꯆꯒꯦꯇꯧꯆꯗꯤ
ꯑꯗꯣ ꯍꯣꯔꯦꯟꯖꯨ ꯂꯥꯛꯇꯣꯏ ꯅꯠꯇ꯭ꯔꯣ
ꯑꯗꯨꯗꯤ ꯆꯥꯝꯍꯦꯛꯄꯤꯌꯨ ꯉꯔꯥꯡꯒꯤ ꯑꯗꯨꯃꯥꯏꯅ
ꯌꯥ
ꯑꯗꯣ ꯑꯃꯨꯟꯕ ꯑꯃꯨꯟꯕ ꯃꯨꯟꯕꯅꯥ ꯍꯥꯎꯑꯕ ꯃꯨꯟꯗꯕꯅ ꯈꯤꯇꯪ ꯈꯤꯇꯪ ꯀꯩꯅꯣꯝꯃ ꯇꯧꯕ ꯑꯗꯣ
ꯌꯨꯝꯗꯗꯤ ꯆꯠꯅꯤꯡꯉꯦ ꯀꯩꯒꯤꯅꯣꯍ ꯍꯗꯣꯡ ꯃꯆꯥꯗꯣ ꯑꯩ ꯂꯩꯇ꯭ꯔꯗꯤ ꯑꯃꯨꯛ ꯍꯤꯡꯉꯝꯗꯅ
ꯀꯝꯒ
ꯆꯠꯅꯤ ꯍꯥꯏꯕꯕꯨꯗꯤ ꯅꯠꯇꯕ ꯆꯠꯅꯤꯡꯉ ꯍꯧꯗꯣꯡ ꯃꯆꯥꯗꯨꯒꯤ ꯈꯜꯂꯒ
ꯎꯝ
ꯃꯁꯥꯗꯣ ꯈꯔꯗꯤ ꯇꯥꯒꯠ ꯇꯒꯠ ꯇꯍꯧꯔꯦ ꯃꯥ ꯌꯥꯝ ꯐꯔꯦ
ꯍꯣꯏ ꯅꯣꯡꯃ ꯑꯝꯇꯪ ꯆꯠꯂꯒ ꯌꯦꯡꯕꯤ ꯌꯥꯕꯅꯦ ꯌꯥꯝ ꯇꯒꯠ ꯇꯒꯠ ꯇꯦꯛꯍꯧꯔꯦ ꯃꯥ ꯑꯗꯣ ꯌꯨꯝꯗ ꯆꯠꯂ ꯃꯃꯥ ꯃꯥꯕꯨꯗꯤ ꯑꯗꯨꯝ ꯇꯒꯠ ꯇꯒꯠ ꯇꯦꯛꯑꯦ ꯃꯅꯥꯗꯣ ꯄꯠꯄꯩ ꯋꯥꯅꯦ ꯇꯒꯠ ꯇꯒꯠꯄꯨꯗꯤ ꯇꯦꯛꯑꯦꯕ ꯑꯗꯨꯝ
ꯎꯝ
ꯑꯗꯣ ꯍꯟꯗꯛꯇꯤꯀꯣ ꯑꯩꯅ ꯃꯃꯥꯗꯨꯖꯨꯅꯦ ꯐꯖꯅ ꯄꯤꯖ ꯄꯤꯊꯛ ꯇꯧꯕꯤꯔꯝꯅꯤ ꯀꯩꯒꯤꯅꯣ ꯍꯥꯏ ꯃꯃꯥꯗꯣ ꯄꯤꯖꯗ꯭ꯔꯗꯤ ꯃꯥ ꯃꯕꯨꯛ ꯌꯥꯎꯗ꯭ꯔꯗꯤ ꯀꯃꯥꯏꯅ ꯃꯆꯥꯗꯣ ꯁꯦꯟꯅꯅꯤ꯫
ꯅꯠꯇ꯭ꯔꯥ
ꯃꯥꯏ ꯃꯅꯥ ꯇꯠꯄꯗꯣ ꯍꯩꯅꯗꯦꯕ
ꯍꯩꯅꯗꯦꯗꯨ ꯗꯥꯛꯇꯔꯗ ꯌꯦꯡꯉꯨꯔꯗꯤ ꯃꯅꯥꯗꯣ ꯂꯦꯜꯂꯖꯦꯒ ꯍꯥꯏꯔꯛꯇꯣꯏ ꯃꯥꯜꯂꯦ ꯑꯗꯨꯏ ꯈꯜꯂꯒ ꯑꯩ ꯌꯦꯡꯖꯗ꯭ꯔꯃꯤ ꯍꯦꯟꯃꯟꯒ꯭ꯔꯦꯕ ꯑꯥꯢ ꯑꯥ ꯌꯧꯒ꯭ꯔꯦꯕ꯫
ꯂꯦꯟꯊꯠꯈ꯭ꯔꯣ ꯀꯩꯅꯣ
ꯀꯃꯥꯏ ꯂꯦꯟꯊꯠꯇꯣꯏꯅꯣ ꯃꯤ ꯍꯧꯗꯣꯡꯗꯣ ꯑꯣꯄꯔꯦꯁꯟꯒ ꯇꯧꯕꯤꯗꯅ ꯑꯩ ꯉꯝꯃꯔꯣꯏꯗ ꯑꯩ ꯉꯁꯥꯏꯗꯩ ꯕꯣꯏ ꯆꯦꯛ ꯄꯥꯂꯤꯅꯦ ꯌꯥꯝ ꯐꯖꯔꯦ ꯑꯩꯒꯤ ꯕꯣꯏ ꯆꯦꯈꯨꯝꯒꯤ ꯃꯆꯨꯖꯦ꯫ ꯂꯦꯝꯃꯗꯤ ꯑꯃꯨꯛ ꯄꯥꯟꯒꯅꯤ ꯍꯥꯏ ꯏꯃꯥꯟꯅꯕꯤꯅꯖꯨ ꯌꯥꯝ ꯐꯖꯩ ꯍꯥꯕ ꯌꯥꯝ ꯉꯥꯎꯋꯦ ꯑꯔꯦ ꯉꯥꯎꯋꯦ ꯑꯗꯣ ꯅꯪ
ꯎꯪ ꯄꯨꯡ ꯀꯌꯥ ꯊꯣꯛꯇꯣꯏꯅꯣ
ꯑꯩ ꯍꯣꯔꯦꯟ ꯄꯨꯡ ꯑꯍꯨꯝ ꯃꯈꯥꯏꯗꯩ ꯑꯗꯨꯝ ꯊꯣꯛꯀꯅꯤ ꯑꯗꯣ ꯐꯤꯖꯨ ꯈꯔ ꯁꯨꯅꯤꯡꯕꯅꯦ ꯑꯗꯩꯗꯤ ꯑ ꯈꯪꯗꯦꯗ ꯉꯁꯤ ꯆꯠꯅꯤꯡꯉꯥꯏꯕꯨꯗꯤ ꯂꯩꯇꯦ ꯉꯁꯤꯗꯤ ꯉꯁꯤꯗꯤ ꯀꯩꯝ ꯆꯠꯊꯣꯛ ꯆꯠꯅꯤꯉꯥꯏ ꯂꯩꯇꯦ ꯇꯨꯏꯁꯟ ꯈꯇꯅꯦ ꯅꯪꯗꯤ ꯀꯥꯏꯗ ꯑꯃꯨꯛ ꯆꯠꯂꯨꯗꯣꯏꯅꯣ ꯀꯦꯝ ꯆꯠꯅꯤꯡꯉꯥꯏ ꯂꯩꯇꯦ
ꯂꯩ
ꯀꯥꯏꯗ
ꯂꯥꯛꯄ ꯌꯥꯗꯦ
ꯑꯣ ꯑꯗꯨ ꯈꯇꯪ ꯅꯠꯇ꯭ꯔꯥ ꯑꯇꯣꯞꯄ ꯂꯩꯇꯕ ꯅꯠꯇ꯭ꯔꯥ ꯀꯦ
ꯑꯌꯨꯛ ꯉꯟꯇꯥ ꯇꯨꯝ ꯍꯧꯒꯠꯂꯒ ꯑꯣꯠ ꯆꯥꯒꯦ ꯇꯧꯕꯖꯦ ꯉꯟꯇꯥꯗꯣ ꯍꯧꯒꯠꯇꯕ ꯌꯥꯝ ꯄꯦꯟꯗꯦ ꯑꯩ
ꯅꯪ ꯑꯗꯨ ꯉꯔꯪ
ꯉꯔꯥꯡ ꯑꯩ ꯀꯩꯗꯧꯋꯦꯕ
ꯉꯟꯅꯦ ꯍꯥꯏꯔꯝꯕꯅꯦ ꯑꯗꯣ ꯑꯩ ꯉꯟꯕ ꯉꯝꯒꯤꯗ꯭ꯔꯦ ꯋꯥꯔꯧꯕꯤꯒꯅꯣ
ꯀꯩꯗ ꯁꯣꯏꯔꯤꯅꯣ
ꯀꯩꯗ ꯁꯣꯏꯕ ꯅꯠꯇꯦ ꯈꯪꯉꯕ ꯇꯨꯝꯅꯤꯡꯕꯒꯤꯅꯦ
ꯑꯗꯨꯅꯤ ꯁꯣꯏꯕ ꯍꯥꯏ
ꯇꯨꯝꯅꯤꯡꯃꯜꯂꯦ
ꯑꯂꯨꯅꯦꯕ ꯁꯣꯏꯗꯣ
ꯑꯗꯣ ꯀꯃꯥꯏ ꯁꯣꯏꯍꯜꯂꯣꯏꯗꯣꯏꯅꯣ ꯅꯪꯖꯨ ꯍꯧꯗꯣꯛꯄꯤꯔꯛꯇꯦ ꯀꯩꯝꯇ ꯌꯥꯝꯃꯜꯂꯦ ꯈꯤꯇꯪ ꯈꯤꯇꯪ ꯇꯧꯒꯦ ꯃꯊꯪꯗꯤ ꯀꯣ ꯏꯃꯥ
ꯍꯣꯏ ꯍꯣꯏ ꯕꯦꯛꯒ꯭ꯔꯥꯎꯟ ꯇꯧ ꯌꯥꯝ
ꯍꯣꯏ ꯍꯣꯏ ꯁꯥꯎꯒꯅꯣ
ꯐꯠꯇꯦ ꯀꯥꯡꯉꯧꯖꯦ ꯉꯥꯖꯨ ꯌꯥꯎꯋꯦ ꯑꯂꯨꯖꯨ ꯌꯥꯎꯋꯦ
ꯀꯥꯉꯧꯔꯥ
ꯃꯥꯅꯤ
ꯏꯕꯥꯏꯅꯤ ꯆꯥꯥꯛ ꯑꯝꯇꯪ ꯆꯥꯛ ꯑꯝꯇꯪ ꯆꯥꯟꯅꯗꯦꯖꯤꯅ ꯀꯔꯝ ꯀꯥꯟꯗ
ꯑꯦ ꯅꯣꯏ ꯑꯦꯛꯖꯥꯝ ꯂꯣꯏꯔ ꯆꯥꯖꯦ
ꯑꯁ ꯑꯩꯒꯤ ꯑꯦꯛꯖꯥꯝꯗꯤ ꯌꯥꯝ ꯋꯥꯠꯂꯤꯅꯦꯍꯦ ꯑꯗꯨꯗꯤ ꯍꯣꯔꯦꯟꯕꯨꯗꯤ ꯆꯥꯛ ꯆꯥꯅꯅꯤ ꯑꯩ
ꯍꯣꯔꯦꯟ ꯑꯈꯣꯏ ꯁꯤꯗ ꯌꯦꯟ ꯊꯣꯡꯕ ꯆꯥꯅꯗꯣꯏꯅꯦ ꯑꯈꯣꯏ ꯃꯤ ꯃꯉꯥ
ꯈꯥꯖꯟꯗꯣꯔꯥ ꯅꯠꯇ꯭ꯔꯒ ꯂꯩꯗꯣꯔ
ꯂꯩꯗꯣꯏꯅꯦ
ꯎꯝ
ꯑꯁ ꯍꯣꯔꯦꯟꯗꯤ ꯑꯩ ꯇꯣꯂꯣꯞ ꯐꯪꯉꯗꯤ ꯐꯅꯤꯗ ꯉꯁꯤꯗꯤ ꯇꯥꯡ ꯑꯅꯤꯅꯦ ꯉꯔꯥꯡꯗꯣ ꯐꯪꯕ ꯌꯥꯕꯅꯦꯕꯀꯣ ꯃꯃꯥꯗꯣ ꯊꯕꯛ ꯈꯔ ꯊꯦꯡꯅ ꯍꯪꯑꯛꯄ ꯑꯗꯨꯗꯨꯒꯤ ꯊꯦꯡꯅꯔꯛꯇ꯭ꯔꯕ ꯊꯦꯡꯅꯔꯗꯤ ꯑꯗꯨꯝ ꯄꯤꯔꯛꯑꯗꯕꯅꯦ
ꯃꯥ ꯁꯨꯃꯥꯏꯅ ꯍꯦꯛꯇ ꯇꯧꯏꯦ ꯃꯥꯁꯨꯅꯦ ꯊꯥ ꯍꯧꯔꯛꯄꯁꯦ ꯊꯕꯛ ꯈꯔ ꯆꯤꯟꯕ ꯃꯥꯜꯂꯦ ꯗꯨꯝ ꯊꯥ ꯈꯨꯗꯤꯡꯒꯤ
ꯈꯛ ꯗꯦ ꯃꯆꯥꯛ ꯂꯩꯇꯦꯅꯗꯤ ꯄꯀꯣꯔꯥ ꯂꯩꯔꯛꯀꯅꯤ ꯍꯥꯏꯕꯅꯤ ꯒ ꯍꯥꯏ ꯄꯥꯀꯣ ꯔꯥ ꯆꯥꯔꯅꯤꯅ ꯍꯔꯥꯎꯔꯒ ꯑꯗꯨꯝ ꯊꯦꯡꯅ ꯍꯜꯂꯛꯑꯦ ꯍꯜꯂꯦ
ꯉꯁꯥꯏ ꯁꯤꯡꯖꯃꯩꯗꯒꯤꯅꯦꯅꯀꯣ ꯀꯩꯅꯣ ꯇꯧꯋꯦꯕ ꯃꯃꯥꯗꯨꯅ ꯍꯦꯛ ꯍꯦꯛ ꯑꯥ ꯁꯤꯡꯖꯨ ꯕꯣꯔꯥ ꯍꯦꯛ ꯍꯦꯛ ꯂꯩꯔꯛꯑꯦꯕ ꯊꯔꯣꯏ ꯊꯣꯡꯕꯒ ꯊꯔꯣꯏꯗꯨꯕꯨꯗꯤ ꯑꯩ ꯆꯥꯗꯕꯅꯤꯅ ꯆꯥꯗꯦ ꯅꯪ ꯊꯔꯣꯏ ꯊꯣꯡꯕꯗꯤ ꯍꯥꯏꯕ꯭ꯔꯥ
ꯋꯦꯛ ꯊꯣꯡꯕ ꯗꯤ ꯌꯥꯎꯔꯣꯏ
ꯊꯣꯡꯕꯗꯤ ꯌꯥꯎꯈ꯭ꯔꯦ ꯍꯩ ꯍꯩꯇꯦ ꯊꯣꯡꯕꯗꯤ ꯌꯥꯎꯈ꯭ꯔꯦꯕ ꯀꯩꯅꯣ
ꯅꯥꯔꯩ ꯌꯥꯝ ꯀꯟ ꯅꯥ ꯈꯥꯎ ꯇꯧꯕꯥ ꯍꯩꯇꯦꯕ ꯆꯨꯝꯅꯥ ꯁꯨꯝ ꯐꯣꯡ ꯆꯕ ꯌꯝꯍꯧ
ꯑꯩꯅ ꯅꯍꯥꯟ ꯐꯣꯟꯗꯅꯦ ꯚꯤꯗꯤꯑꯣ ꯑꯃ ꯎꯏꯌꯦꯕꯀꯣ ꯊꯔꯣꯏ ꯊꯣꯡꯕꯒꯤ ꯌꯥꯝ ꯍꯥꯏꯗꯤ ꯑꯗꯨ ꯅꯨꯄꯥꯗꯗꯤ ꯐꯖꯟꯅ ꯊꯨꯡꯇꯥ ꯍꯩꯕ ꯃꯥꯜꯂꯦ
ꯎ
ꯍꯣꯏ ꯐꯨꯠꯂꯦ ꯑꯩꯈꯣꯏ ꯃꯥꯅ ꯊꯣꯡꯕꯗꯨꯗꯤ ꯃꯁꯛꯇꯨ ꯀꯌꯥ ꯐꯖ ꯑꯗꯨ ꯅꯨꯄꯥ ꯗꯨꯅꯥ ꯊꯣꯡꯕ
ꯇꯗꯦ
ꯑꯗꯨ ꯅꯨꯄꯥꯗꯨꯅꯅꯦ ꯊꯣꯡꯕꯗꯤ ꯃꯁꯛꯇꯣ ꯈꯔ ꯐꯖꯩꯑꯕ ꯑꯩꯈꯣꯏ ꯃꯥ ꯅꯥ ꯊꯣꯡꯕꯗꯤ ꯈꯔ ꯃꯨꯏꯌꯦꯕ
ꯑꯥ ꯈꯥꯡ ꯈꯥꯡꯒꯤ ꯃꯍꯔꯖꯨ ꯄꯣꯟ
ꯑꯗꯣ ꯑꯗꯨ ꯅꯨꯄꯥꯗꯨꯗꯤ ꯀꯨꯀꯔꯗ ꯊꯣꯡꯉꯦ ꯅꯠꯇꯦ ꯀꯨꯀꯔꯗ ꯅꯠꯇꯦ ꯀꯨꯀꯔꯗ ꯀꯥꯝꯕ ꯑꯗꯨꯒ ꯀꯣꯟꯅ ꯈꯥꯡꯗ ꯊꯣꯡꯕ
ꯑꯥ ꯃꯥꯅꯦ ꯄ꯭ꯔꯦꯁꯔ ꯑꯗꯨꯃꯥꯏꯅ ꯍꯣꯡ ꯐꯣꯡꯒꯗꯅꯦ
ꯑ ꯑꯩꯈꯣꯏ ꯃꯁꯨ ꯑꯗꯨꯕꯨꯗꯤ ꯊꯣꯡꯕꯅꯦ ꯑꯗꯣ ꯃꯥꯒꯤꯗꯨꯅ ꯈꯔ ꯌꯦꯡꯕ ꯅꯨꯡꯉꯥꯏ ꯊꯔꯣꯏꯗꯣ ꯀꯥꯐꯧꯒ ꯉꯧꯋꯦ ꯃꯀꯨꯗꯣ ꯀꯥꯕꯐꯥꯎ ꯉꯧꯌꯦꯅ
ꯉꯣꯟꯌꯦ
ꯑꯧ ꯅꯪ ꯍꯦꯔꯤꯖꯤꯗꯤ ꯅꯪ ꯍꯥꯏꯩꯔꯝꯃꯤꯁꯤꯗꯤ ꯅꯪ ꯍꯥꯏꯁꯦ ꯑꯝꯇ ꯊꯣꯡꯗ꯭ꯔꯤ ꯍꯥꯏꯕ ꯑꯣꯏꯔꯝꯃꯅꯤ ꯍꯩꯗꯤ ꯍꯩꯕ ꯃꯥꯜꯂꯦ ꯅꯪ ꯑꯩꯗꯤ ꯍꯩꯇꯦ
ꯊꯣꯡꯉꯦ
ꯍꯌꯦꯡꯋꯥꯏ ꯑꯩꯉꯣꯟꯗꯒ ꯊꯣꯡꯉꯣ ꯍꯥꯏꯕꯤꯔꯛꯀꯅꯨꯀꯣ ꯑꯩ ꯊꯧꯔꯣꯏ ꯁꯦꯝꯕ ꯍꯩꯇꯦ
ꯎ
ꯁꯦꯝꯕ ꯍꯩꯇꯦ ꯍꯥꯏꯕꯥ ꯑꯩ
ꯏꯃꯥꯟ ꯗ ꯊꯣꯡꯍꯝ
ꯃꯤꯅ ꯅꯣꯛꯅꯅꯤ ꯑꯩꯐꯨ
ꯅꯣꯏ ꯍꯩꯕ
ꯐꯣꯟ ꯗꯥꯒꯤ ꯌꯦꯡꯒꯦ ꯗꯣꯝ
ꯃꯅꯤꯡ ꯀꯛꯑꯥ ꯂꯣꯏꯔꯦ
ꯃꯅꯤꯡ ꯀꯛꯄ ꯀꯩꯀꯥꯗ ꯍꯩꯇꯦ ꯅꯪꯅ ꯀꯛꯑꯒ ꯄꯤꯔꯣꯑꯣ ꯊꯣꯡꯕꯗꯤ ꯑꯩ ꯊꯣꯡꯒꯦ ꯌꯥꯝ ꯑꯗꯨ ꯑꯣꯏꯔꯗꯤ ꯌꯥꯔꯦ ꯅꯣ ꯀꯝꯄ꯭ꯂꯦꯟ ꯑꯩ ꯀꯩꯝꯇꯥ ꯍꯥꯏꯖꯔꯔꯣꯏ
ꯆꯥꯕꯗꯤ
ꯆꯥꯕꯗꯤ ꯑꯩ ꯆꯥꯔꯔꯣꯏꯒꯦ ꯑꯩꯒꯤ ꯑꯣꯛ ꯊꯣꯡꯕꯤꯌꯣ ꯅꯣꯏ ꯊꯔꯣꯏ ꯊꯣꯡꯕ ꯆꯥꯔꯒ
ꯑꯣꯛꯀꯥ ꯊꯔꯣꯏꯒ ꯊꯣꯡꯉꯥꯅꯤ
ꯑꯣꯛꯀꯥ ꯊꯔꯣꯏꯒ ꯊꯣꯡꯕ ꯊꯣꯡꯒꯅꯣ ꯑꯩ ꯑꯣꯛꯇꯣ ꯉꯥꯛꯇꯥ ꯊꯣꯡꯖꯒꯦ
ꯌꯥꯔꯣꯏ ꯅꯪꯒꯤ ꯇꯣꯉꯥꯟꯅ ꯅꯪꯒꯤ ꯇꯣꯉꯥꯟꯅ ꯃꯇꯨꯝ ꯃꯔꯤꯔꯥ ꯀꯩꯅꯣꯝ ꯈꯥꯏꯗꯣꯛꯑꯥ
ꯇꯜꯂꯦ ꯃꯔꯤꯗꯤ ꯌꯥꯝꯃꯟꯗꯦ ꯇꯔꯨꯛ ꯈꯥꯏꯗꯣꯛꯄꯤꯌꯣ
ꯅꯠꯇ꯭ꯔꯥꯗꯤ ꯇꯧꯋꯦꯕ
ꯑꯩ ꯈꯤꯇꯪ ꯌꯥꯝ ꯆꯥꯖꯒꯦ ꯍꯥꯏꯕ ꯇꯔꯨꯛꯃꯨꯛꯇꯪ ꯄ꯭ꯂꯤꯖ ꯆꯥꯟꯕꯤꯗꯨꯅ
ꯀꯣ ꯅꯣꯏꯁꯨ ꯊꯔꯣꯏ ꯅꯣꯏꯁꯨ ꯊꯔꯣꯏꯗꯣ ꯇꯦꯡꯀꯣꯠ ꯇꯦꯡꯀꯣꯠꯅꯦ ꯆꯨꯞꯇꯣꯏꯗꯣ ꯑꯩꯁꯨ ꯑꯣꯛꯇꯣ ꯃꯇꯨꯝ ꯇꯔꯨꯛꯃꯨꯛꯇꯪ ꯆꯥꯖꯒꯦ ꯍꯥꯏꯕ ꯀꯦꯞꯁꯨꯜ ꯑꯣꯏ ꯀꯩ ꯑꯣꯏꯗꯣ
ꯃꯤꯛꯁ ꯇꯧꯔꯥ ꯊꯣꯡꯗꯣꯏꯅꯦ
ꯑꯗꯣ ꯑꯣꯛꯀꯥ ꯀꯤꯍꯣꯝꯒ ꯑꯣꯛꯀꯥ ꯊꯣꯡꯕꯒꯤ ꯑꯃ ꯚꯤꯗꯤꯑꯣ ꯂꯩꯕꯅꯦ ꯑꯗꯨꯁꯨ ꯆꯥꯅꯤꯡꯉꯦ ꯌꯥꯝ ꯍꯥꯎꯋꯦ ꯍꯥꯏ ꯊꯨꯝꯃꯦ ꯍꯥꯏ ꯀꯤꯍꯣꯝꯗꯣ
ꯈꯪꯗꯦꯗꯥ ꯁꯦꯔꯥꯟ ꯇꯨꯔꯥꯟ
ꯁꯦꯔꯥꯟ ꯇꯨꯔꯥꯟ ꯅꯠꯇꯦ ꯃꯤ ꯌꯥꯝ ꯍꯥꯎꯋꯦ ꯍꯥꯏ ꯊꯨꯝꯃꯦ ꯍꯥꯏ
ꯇꯥꯅꯤꯡꯗꯦ ꯇꯥꯅꯤꯡꯗꯦ ꯂꯥꯡꯒꯅꯨ
ꯑꯁꯦꯡꯕꯒꯤꯅꯦ ꯌꯥꯝ ꯍꯥꯎꯗꯣꯏ ꯃꯥꯜꯂꯦ ꯑꯗꯣ ꯍꯌꯦꯡꯋꯥꯏ ꯑꯩ ꯊꯣꯡꯒꯦ ꯅꯪ ꯑꯗꯨꯝ ꯅꯪꯉꯣꯟꯗ ꯍꯥꯏꯗꯣꯛꯑꯔꯣꯏ ꯍꯥꯎꯕ꯭ꯔꯥ ꯍꯪꯉꯛꯀꯦ ꯑꯗꯨꯒ ꯊꯣꯡꯉꯒ
ꯍꯥꯎꯔꯗꯤ ꯅꯪ ꯑꯃꯨꯛꯀꯥ ꯂꯩꯔꯥ ꯂꯥꯛꯇꯣꯏꯅꯦ ꯅꯣꯡꯉꯥꯜꯂꯒ ꯉꯔꯥꯡꯒꯤꯗꯣ ꯑꯃꯨꯛꯀꯥ ꯍꯟꯖꯦꯅ
ꯎꯝ ꯑꯩ ꯅꯣꯡꯃꯥ ꯆꯥꯒꯤꯕ ꯅꯣꯡꯉꯥꯜꯂꯥꯒ ꯆꯥꯅꯤꯡꯗꯦ
ꯀꯔꯤ ꯃꯤꯅꯣ ꯅꯪꯕꯣ ꯑꯍꯥꯎꯕ ꯍꯥꯏꯕꯁꯦ ꯍꯟꯖꯟ ꯍꯟꯖꯟꯅ ꯆꯥꯅꯤꯡꯕꯅꯦ ꯉꯥꯎꯔꯦ ꯅꯪ ꯍꯌꯦꯡꯋꯥꯏꯗꯤꯀꯣ ꯆꯥꯛꯈꯨꯝꯁꯦ ꯑꯩꯅ ꯄꯥꯟꯗꯣꯏꯅꯦ ꯑꯗꯨꯗꯨꯅ ꯑꯩꯅ ꯇꯧꯅꯤꯡꯕ ꯇꯧꯅꯤ ꯅꯪ ꯑꯗꯨꯝ ꯍꯥꯎꯋꯦ ꯍꯥꯎꯋꯦꯅ ꯆꯥꯎ
ꯅꯍꯥꯟꯗꯁꯨ ꯏꯃꯥꯟꯅꯕꯤꯅꯦ ꯅꯪꯉꯣꯟꯗ ꯍꯥꯏꯗꯣ ꯑꯩꯗꯤ ꯍꯦꯛꯇ ꯍꯥꯎꯅ ꯄꯨꯊꯣꯔꯛꯑꯦꯅ
ꯃꯃꯥꯟ ꯆꯨꯝꯃꯦ ꯆꯨꯝꯃꯦ ꯅꯪ ꯊꯣꯡꯕꯩꯅꯦ
ꯑꯗꯨꯏꯁꯨ ꯑꯩꯅ ꯊꯣꯡꯕꯅꯗꯤ ꯍꯦꯟꯅ ꯆꯥꯔꯝꯃꯅꯤ ꯍꯥꯟꯅꯒꯤ ꯃꯌꯥꯝꯗꯩꯗꯤ ꯅꯠꯇ꯭ꯔꯥ ꯅꯍꯥꯟ ꯑꯩꯅ ꯑꯣꯛ ꯊꯣꯡꯕꯁꯦ ꯑꯣꯛ ꯊꯣꯡꯕꯁꯨ ꯑꯩꯅ ꯅꯪ ꯃꯍꯥꯎ ꯇꯪꯉꯣꯅ ꯄꯨꯔꯒ ꯅꯪ ꯍꯥꯎꯋꯦ ꯍꯥꯏꯗꯨꯗꯤ
ꯆꯨꯝ ꯆꯨꯝ ꯑꯩ ꯍꯥꯟꯅꯩꯗꯣ ꯀꯥꯎꯔ ꯌꯥꯝ ꯆꯥ ꯆꯥꯒꯔꯦ
ꯅꯪꯅ ꯍꯥꯏ ꯑꯝꯇꯥ ꯆꯥꯗꯦ ꯍꯥꯏ ꯇꯧꯁꯟꯅꯒꯅꯣ ꯍꯧꯖꯤꯛꯇ
ꯍꯧꯖꯤꯛꯇꯥ ꯆꯥꯗꯦ ꯅꯍꯥꯟꯒꯩ ꯆꯥꯗꯦ ꯍꯥꯏꯔꯝꯒ ꯍꯧꯖꯤꯛ ꯆꯥꯏ ꯇꯧꯔꯛꯀꯅꯣ
ꯐꯥꯔꯁꯀꯤꯗꯨꯅꯤ ꯆꯥꯗꯦ ꯍꯥꯏꯗꯨꯗꯤ ꯐꯥꯔꯁꯨ ꯍꯩꯅ ꯊꯣꯡꯕꯅꯤ ꯆꯥꯏꯗꯣ ꯁꯥꯀꯦꯟꯗꯨꯕꯨꯗꯤ ꯃꯥꯅ ꯃꯥꯅ ꯌꯦꯟ ꯊꯣꯡꯕꯝ ꯑꯝꯇꯪ ꯄꯨꯔꯛꯈ꯭ꯔꯦ ꯍꯣꯏ ꯍꯔꯤꯕꯣ ꯈꯥꯡ ꯄꯣꯔꯦ ꯍꯩꯕꯣꯞ ꯈꯥꯛꯑꯥ ꯄꯣꯔꯦ ꯂꯣꯏ ꯂꯦꯝ ꯆꯠꯈ꯭ꯔꯦ
ꯑꯗꯨꯅ ꯇꯥꯛꯄꯗꯤ ꯍꯥꯎꯇ꯭ꯔꯦ ꯍꯥꯏꯕꯅꯦꯕ ꯅꯠꯇ꯭ꯔꯥ
ꯍꯥꯏꯗꯤ ꯉꯥꯗ ꯊꯛꯄꯗꯤ ꯍꯩꯅꯩꯌꯦꯕ ꯌꯦꯟ ꯊꯥꯕꯗꯤ ꯍꯩꯅꯗꯦꯕ
ꯌꯥꯔꯦ ꯑꯗꯩ ꯅꯪ ꯉꯥ ꯊꯣꯡꯕ ꯄꯥꯝꯗ꯭ꯔꯦ ꯍꯥꯏꯅꯦ ꯂꯣꯏꯔꯦ ꯋ
ꯑꯗꯨꯁꯨ ꯑꯥ ꯆꯠꯂ ꯊꯝꯃꯒꯦꯅ ꯇꯧꯔꯤ
ꯑꯥꯎ